ꯍꯜꯂꯣ ꯍꯥꯎ ꯇꯥꯏꯌꯦ
ꯀꯔꯤ ꯇꯧꯔꯝꯃꯤꯅꯣ
ꯀꯔꯤ ꯇꯧꯔꯝꯃꯤꯅꯣ ꯎꯝ ꯐꯝꯃꯒ ꯁꯨꯝ ꯂꯩꯔꯝꯕꯅꯦ ꯅꯨꯡꯁꯥꯁꯦ ꯌꯥꯝ ꯁꯥꯏꯅꯦ
ꯨꯅꯨꯡꯁꯥ ꯌꯥꯏꯔꯤꯔꯣ
ꯆꯥꯛ ꯆꯥꯔꯕꯣ ꯅꯦ
ꯆꯥꯔꯦ ꯉꯁꯤꯗꯤ ꯍꯥꯎꯇꯕ ꯃꯊꯦꯜ ꯉꯥꯛꯇ
ꯍꯥꯎꯇꯕ ꯃꯊꯦꯜ ꯉꯥꯛꯇ ꯍꯥꯎꯇꯕ ꯃꯊꯦꯜ ꯉꯥꯛꯇ ꯁꯧꯒ꯭ꯔꯤ ꯑꯣꯢꯔꯝꯗꯧ ꯃꯥꯜꯂꯤꯗ
ꯎꯝ ꯆꯨꯝꯃꯤꯅꯤ ꯅꯪ ꯉꯥꯡꯉꯤꯗꯣ ꯎꯝ ꯃꯥꯏꯕꯤꯒꯤ ꯃꯥꯏꯕꯤꯒ ꯑꯣꯏꯔꯗꯤ
ꯕꯤ ꯑꯣꯏꯔꯥꯗꯤ ꯀꯩ ꯍꯥꯢꯅꯣ ꯇꯥꯗ꯭ꯔꯦ
ꯃꯥꯏꯕꯤꯒ ꯑꯣꯏꯔꯗꯤ ꯂꯩꯐꯥꯎ ꯆꯨꯝꯃꯦ
ꯥ ꯌꯥꯕꯅꯦ ꯑꯗꯨꯝ ꯑ
ꯃꯅꯦꯒꯤ ꯃꯃꯧꯅꯦ ꯍꯥꯏꯕꯗ ꯆꯞ ꯆꯥꯢ
ꯁꯤꯖꯦ ꯃꯅꯦꯒꯤ ꯃꯃꯧ ꯍꯥꯏꯁꯤꯅꯤ
ꯑꯆꯨꯝꯕ
ꯌꯥꯕꯅꯦ ꯌꯥꯕꯅꯦ ꯑꯗꯨꯝ
ꯃꯤꯅ ꯂꯥꯏ ꯇꯣꯡꯉꯕꯅ ꯍꯥꯏꯅꯔꯤ ꯀꯥꯟꯁꯤꯗ
ꯇꯅꯤꯗ ꯀꯔꯤ ꯀꯔꯤ ꯉꯥꯡꯗꯔꯨꯔꯒꯦ ꯍꯥꯏꯁꯤꯕꯣ
ꯑ ꯑꯩꯅ ꯑꯁꯦꯡ ꯑꯁꯦꯡ
ꯑꯩꯅ ꯑꯁꯦꯡ ꯑꯁꯦꯡ ꯈꯥ ꯉꯥꯡꯉꯨꯕꯗ
ꯑꯁ ꯍꯟꯗꯛꯀꯤ ꯍꯦꯛꯇ ꯑꯩꯈꯣꯏꯒꯤ
ꯑꯩꯈꯣꯏꯒꯤ
ꯀꯩꯅꯣꯒꯤ ꯎꯝ ꯑꯩꯈꯣꯏꯒꯤ ꯁꯦꯜꯐ ꯍꯦꯜꯞ ꯒ꯭ꯔꯨꯞꯇꯨ
ꯁꯦꯜꯐ ꯍꯦꯜꯞ ꯒ꯭ꯔꯨꯞꯇꯨ ꯎꯝ
ꯑꯗꯨꯒꯤ ꯄꯩꯁꯥꯁꯦ ꯌꯥꯝ ꯀꯥꯏꯊꯔꯛꯄ ꯑꯗꯩꯗ ꯃꯣꯏ ꯑꯍꯨꯝꯗ ꯂꯣꯟ ꯊꯥꯕ
ꯑꯥ ꯑꯗꯨꯒ ꯂꯥꯈ ꯑꯃꯒ ꯂꯤꯁꯤꯡ ꯍꯨꯝ ꯐꯨ ꯍꯨꯝꯐꯨ ꯊꯥꯗꯩꯩꯕ
ꯑꯗꯨꯒ ꯍꯥꯟꯅ ꯃꯣꯏꯒꯤ ꯑꯃꯅ ꯍꯨꯝꯗ꯭ꯔꯥ ꯍꯨꯝꯗ꯭ꯔꯥ ꯇꯣꯜꯂꯦꯕ
ꯎꯝ ꯑꯃꯅ ꯃꯔꯤꯐꯨ ꯇꯣꯟꯕ ꯎꯝ ꯑꯗ ꯃꯣꯏꯒꯤ ꯂꯨꯄꯥ ꯂꯤꯁꯤꯡ ꯃꯣꯏ ꯑꯍꯨꯝꯗꯨꯅ ꯄꯨꯟꯁꯤꯜꯂꯒ ꯂꯨꯄꯥ ꯂꯤꯁꯤꯡ
ꯀꯨꯟꯁꯦ ꯁꯤꯡꯒꯠꯈ꯭ꯔꯦꯕꯀꯣ ꯁꯤꯡꯀꯠꯄ ꯂꯣꯏꯒꯔꯃꯤ ꯑꯗꯒꯤ ꯂꯥꯛ ꯑꯅꯤꯒ ꯂꯤꯁꯤꯡ ꯀꯨꯟꯗꯣ ꯂꯨꯄꯥ ꯂꯤꯁꯤꯡ ꯀꯨꯟꯁꯦ ꯁꯦꯡꯗꯣꯛꯈ꯭ꯔꯕꯅꯤꯅ
ꯅ ꯂꯥꯛ ꯑꯅꯤꯗ ꯉꯥꯏꯍꯧꯗ꯭ꯔꯥ
ꯑꯗꯨꯒꯤ ꯑꯗꯨꯒꯤ ꯃꯊꯛꯁꯤꯗ ꯃꯣꯏꯁꯦ ꯂꯣꯟꯁꯦ ꯑꯃꯨꯛ ꯍꯥꯞꯆꯜꯂꯦꯕ
ꯍꯥꯞꯆꯜꯂꯦꯕꯀꯣ ꯎꯝ
ꯍꯥꯞꯆꯤꯟꯕ ꯀꯥꯟꯁꯤꯗ ꯃꯣꯏ ꯃꯣꯏꯅ ꯐꯪꯒꯗꯕ ꯄꯩꯁꯥꯁꯦ ꯑꯥ ꯑꯪꯀꯗꯗꯤ ꯂꯥꯛ ꯑꯃꯒ ꯂꯤꯁꯤꯡ ꯍꯨꯝꯐꯨ ꯍꯨꯝꯐꯨ
ꯍꯨꯝꯐꯨ ꯇꯥꯔꯕ ꯎꯝ ꯑꯗꯩ ꯗ ꯃꯣꯏꯅ ꯁꯣꯝꯗ ꯁꯤꯡꯀꯠꯈꯤꯕ ꯄꯩꯁꯥꯖ‌ꯦ ꯑꯦꯃꯥꯎꯟꯖ‌ꯦ ꯃꯥꯒꯤ ꯂꯤꯁꯤꯡ ꯃꯔꯤꯐꯨ ꯄꯨꯈꯤꯕ ꯑꯦꯃꯥꯎꯟꯖ‌ꯦ ꯎꯝ
ꯁꯤꯁꯤ ꯁꯨꯛ ꯍꯟ ꯍꯟꯅꯗꯔꯕ ꯑꯗꯩꯗ ꯑꯩꯅ ꯀꯩꯅꯣ ꯅꯣꯏꯗꯨꯕꯨ ꯑꯪꯀ ꯑꯃ ꯏꯁꯣꯏ
ꯁꯣꯏ ꯁꯣꯏꯅꯦ ꯅꯣꯏꯗꯨꯕꯨ ꯃꯤꯅ ꯅꯍꯥꯟꯗꯒꯤ ꯁꯤꯡꯉꯛꯏꯕ ꯄꯩꯁꯥꯗꯨꯗꯤ ꯀꫪꯥꯏꯆꯠ ꯀꯗꯥꯏꯗ ꯊꯝꯃꯨꯏꯅꯣ ꯅꯣꯏ ꯍꯥꯏꯗꯨꯕꯣꯅ ꯉꯔꯥꯡꯖ‌ꯦ ꯄꯨꯡ ꯑꯅꯤꯗꯒꯤ ꯄꯨꯨꯡ ꯇꯔꯨꯛ ꯐꯧ ꯑꯣꯏꯔꯝꯒꯅꯤꯅꯦ
ꯅꯪꯖꯨ ꯑꯝꯇ ꯍꯥꯏꯔꯛꯑꯣꯅꯦ ꯉꯁꯥꯏꯒꯤ ꯃꯥꯅ ꯂꯤꯁꯤꯡ ꯃꯔꯤꯐꯨ ꯄꯨꯔꯤꯕ ꯃꯥꯁꯦ ꯁꯤꯖꯤꯅ ꯃꯥꯖ‌ꯦ ꯂꯨꯄꯥ ꯂꯤꯁꯤꯡ ꯅꯤꯄꯥꯥꯟ ꯁꯤꯡꯗꯣꯛꯈ꯭ꯔꯦꯕ
ꯑ ꯃꯔꯤꯐꯨꯁꯤ ꯃꯅꯨꯡꯁꯤꯗ ꯎꯝ
ꯑꯗꯒꯤ ꯁꯣꯝꯗ ꯍꯨꯝꯗ꯭ꯔꯥ ꯍꯨꯝꯗ꯭ꯔꯥ ꯄꯨꯔꯤꯕ ꯃꯤꯖꯤꯅ ꯂꯨꯄꯥ ꯂꯤꯁꯤꯡ ꯑꯍꯨꯝ ꯑꯍꯨꯝ ꯁꯤꯡꯗꯣꯛꯈ꯭ꯔꯦꯕ ꯃꯣꯏꯖ‌ꯦ ꯑꯗꯨꯒꯗꯤ ꯃꯣꯏꯗ ꯇꯣꯜꯂꯤꯖ‌ꯦ ꯂꯨꯄꯥ ꯂꯤꯁꯤꯡ ꯑꯃꯅ ꯍꯨꯝꯐꯨ
ꯍꯨꯝꯐꯨꯒ
ꯇꯔꯦꯠ ꯇꯣꯟꯗꯔꯣ
ꯑꯃꯅ ꯍꯨꯝꯐꯨꯇꯔꯦꯠ ꯑꯃꯅ ꯃꯔꯐꯨ ꯅꯤꯄꯥꯜ ꯃꯔꯐꯨ ꯅꯠꯇꯦ ꯃꯔꯐꯨ ꯑꯌ‌ꯦ ꯍꯨꯝꯗ꯭ꯔꯥꯅꯤ‌ ꯊꯣꯏ
ꯑꯥ
ꯑꯥ
ꯑꯗꯩꯗ ꯑꯃꯨꯛ ꯃꯣꯏꯅ ꯑꯃꯨꯛ ꯂꯣꯟꯖ‌ꯦ ꯍꯥꯞꯆꯤꯟꯕꯤꯕ ꯃꯇꯝꯁꯤꯗꯅꯦ ꯍꯥꯟꯅꯒꯤ ꯃꯔꯤꯐꯨꯖ‌ꯦ ꯊꯥꯔꯒꯅꯦ ꯃꯔꯤꯐꯨ ꯑꯃ ꯍꯥ ꯍꯥꯞꯆꯤꯟꯕꯤꯔꯒ ꯂꯥ ꯑꯃꯒ ꯂꯤꯁꯤꯡ ꯍꯨꯝꯐꯨꯅꯤꯌꯦ
ꯑꯥ
ꯑꯝꯇ ꯍꯣꯂꯛꯎꯅꯦ ꯑꯗꯣ ꯑꯝꯇꯥ
ꯂꯥ ꯑꯃ ꯂꯤꯁꯤꯡ ꯍꯨꯝꯐꯨ ꯂꯤꯁꯤꯡ ꯅꯤꯄꯥꯥꯟ ꯑꯃꯨ ꯁꯤꯒ꯭ꯔ ꯗꯨꯗꯤ ꯗꯣ ꯁꯤꯡꯒꯤꯕ ꯄꯩꯁꯥꯗ‌ꯦ ꯑꯝ ꯑꯩꯅ ꯁꯨꯃꯥꯏꯅ ꯍꯥꯏꯕ ꯑꯝ ꯑ ꯂꯤꯁꯤꯡ ꯀꯨꯟꯁꯦ ꯃꯣꯏ ꯑꯍꯨꯝ ꯃꯣꯏ ꯑꯍꯨꯝꯅ ꯁꯤꯡꯕ ꯃꯇꯝꯗꯅꯦ
ꯑꯅꯤ ꯑꯃꯅ ꯂꯨꯄꯥ ꯂꯤꯁꯤꯡ ꯀꯩꯅꯣ ꯄꯨꯊꯣꯛꯑꯦ ꯕ ꯃꯣꯏꯒꯤ ꯑ ꯂꯤꯁꯤꯡ ꯑꯍꯨꯝ ꯑꯍꯨꯝ ꯄꯨꯊꯣꯛꯑꯒ ꯂꯨꯄꯥ ꯂꯤꯁꯤꯡ ꯇꯔꯨꯛꯁꯤꯡ ꯉ‌ꯦ ꯎꯝ ꯇꯔꯥꯅꯤꯊꯣꯏꯁꯤꯡ ꯑ‌ꯦ ꯇꯔꯨꯛ ꯇꯔꯨꯛ ꯁꯤꯉꯦꯕ ꯂꯤꯁꯤꯡ ꯇꯔꯥꯏꯟꯊꯣꯏ
ꯑ ꯑꯗꯒꯤ ꯑꯃꯨꯛ ꯍꯧꯖꯤꯛ ꯀꯤ ꯂꯤꯁꯤꯡ ꯃꯔꯐꯨ ꯇ‌ꯣꯜꯂꯤꯕ ꯃꯤꯖ‌ꯦ ꯑ ꯁꯤꯖꯤꯅ ꯅ‌ꯦ ꯂꯨꯄꯥ ꯂꯤꯁꯤꯡ ꯅꯤꯄꯥꯟ ꯁꯤꯡꯀꯠ ꯂ‌ꯦꯕ ꯑꯗꯨ ꯑ‌ꯣꯏ ꯗꯤ ꯑꯅꯤ ꯗꯨ ꯄꯂꯥꯁ ꯇꯧꯕꯗ ꯂꯨꯄꯥ ꯂꯤꯁꯤꯡ ꯀꯨꯟꯗꯤ ꯆꯠꯈꯤꯗ꯭ꯔꯣ ꯑ ꯂꯤꯁꯤꯡ ꯀꯨꯟꯖ‌ꯦ ꯆꯠꯈ꯭ꯔꯕ ꯃꯇꯨꯡꯁꯤꯗ ꯄꯩꯁꯥꯖ‌ꯦ ꯑ ꯂꯨꯄꯥ ꯂꯤꯁꯤꯡ ꯃꯉꯥꯒ ꯆꯥꯇ꯭ꯔꯨꯛꯁꯦ ꯂ‌ꯦꯝ ꯃꯒꯥ ꯂꯩꯔ‌ꯦꯕ ꯑ ꯑꯗꯩꯗ ꯑꯩꯅ ꯍꯥꯏꯕ ꯅꯣꯏꯒꯤ ꯍꯧꯖꯤꯛꯀꯤ ꯄꯩꯁꯥꯖ‌ꯦ ꯃꯣꯏ ꯑꯅꯤꯅ ꯂꯨꯄꯥ ꯂꯤꯁꯤꯡ ꯇꯔꯥꯏꯟꯊꯣꯏ ꯁꯤꯡꯉꯛꯏ ꯖ‌ꯦ ꯃꯣꯏ ꯑꯅꯤꯅ ꯂꯨꯄꯥ ꯂꯤꯁꯤꯡ ꯇꯔꯥꯁꯤꯡ ꯃꯔꯤꯐꯨ ꯂꯧꯕꯁꯤꯅ ꯂꯤꯁꯤꯡ ꯇꯔꯥ ꯁꯤꯟꯒꯗꯕꯅꯦꯕ ꯑꯗꯨ ꯑꯣꯏꯇꯥꯔꯗꯤ ꯃꯣꯏ ꯑꯅꯤꯅ ꯁꯤꯡꯉꯩ ꯂꯨꯄꯥ ꯂꯤꯁꯤꯡ ꯇꯔꯥꯏꯟꯊꯣꯏ ꯑꯣꯏꯇꯥꯔꯒꯗꯤ ꯎꯝ ꯃꯣꯏ ꯑꯅꯤꯅ ꯇꯔꯥꯅꯤꯊꯣꯏ ꯇꯥꯔꯗꯤ ꯃꯣꯏ ꯑꯅꯤꯗ ꯂꯨꯄꯥ ꯂꯤꯁꯤꯡ ꯑꯃꯃ ꯍꯟꯗꯣꯛꯈꯣ ꯎꯝ ꯑꯗꯨꯒ ꯂꯦꯝꯍꯧꯔꯤꯕ ꯂꯨꯄꯥ ꯂꯤꯁꯤꯡ ꯑꯍꯨꯝꯒ
ꯆꯥꯇ꯭ꯔꯨꯛꯇꯣ ꯑꯗꯨꯅ ꯂꯨꯄꯥ ꯂꯤꯁꯤꯡ ꯇꯔꯥ ꯄꯤꯕ ꯃꯤ ꯁꯤꯡꯒꯠꯂꯛꯏꯕ ꯃꯤꯁꯦ ꯁꯤꯁꯤꯒꯤ ꯃꯥꯒꯤ ꯑꯣꯏ
ꯑꯣꯏꯒꯗꯕꯅꯤ ꯍꯥꯏꯕ ꯑꯩꯅ ꯍꯥꯏꯅ
ꯑꯗ ꯃꯣꯏꯅ ꯀ ꯌꯦꯜꯂꯤ ꯍꯧꯖꯤꯛꯀꯤ ꯑꯗ ꯑꯩꯅ ꯔꯣ ꯂꯧꯔꯤꯕ ꯃꯤꯗꯨꯗꯤ ꯀꯞꯄꯨ ꯀꯞꯅꯤꯡꯉꯝꯃꯅꯤꯅꯦ ꯑꯃꯅ ꯂꯤꯁꯤꯡ ꯃꯔꯤꯐꯨꯅꯦꯅ ꯃꯌꯦꯡꯗꯨ ꯇꯥꯗꯕꯤꯗ ꯂꯥ ꯑꯃꯒ ꯂꯤꯁꯤꯡ ꯍꯨꯝꯐꯨ
ꯂꯤꯁꯤ ꯍꯨꯝꯐꯨꯅꯦꯅ ꯄꯩꯁꯥꯗ ꯊꯤꯗꯣꯔꯦ
ꯅꯣꯏꯗ ꯏꯁꯣꯏ ꯁꯣꯏꯅꯩꯌꯦꯅ ꯍꯥꯏꯔꯨꯕ ꯑꯗ ꯃꯣꯏ ꯃꯌꯥꯝꯅ ꯌꯦꯠꯍꯧꯔꯦ
ꯍ ꯑꯩꯅ ꯍꯥꯏ ꯅꯣꯏ ꯌꯦꯛꯀꯗꯕ ꯅꯣꯏ ꯑꯍꯨꯝꯅ ꯌꯦꯠꯇ꯭ꯔꯗꯅ
ꯑꯏꯩꯅ ꯍꯨꯏꯅ ꯈꯣꯡꯗ ꯒꯗꯥꯥꯡ ꯈꯣꯡꯉꯦꯗꯣ ꯑꯩ ꯇꯧꯔꯦ ꯑꯩꯅ ꯁꯤ ꯀꯤ ꯑꯃ ꯐꯪꯕꯁꯨ ꯅꯠꯇꯕ ꯑꯗꯩꯗ ꯅꯣꯏ ꯅꯁꯥ ꯅꯁꯥꯅ ꯑꯪꯀꯗꯣ ꯈꯪꯖꯗ꯭ꯔꯣ ꯑꯗꯨꯕꯨ ꯅꯁꯥ ꯅꯁꯥꯗ ꯇꯥꯔꯛꯀꯗꯕ ꯄꯩꯁꯥꯗꯨꯕꯨ ꯍꯦꯛ ꯈꯪꯕ ꯉꯝꯗ꯭ꯔꯗꯤ ꯇꯣꯛꯊꯣꯛꯑꯣ ꯄꯤꯊꯣꯛꯄꯣ ꯑꯨꯕ ꯑꯣꯏꯌꯣ
ꯎꯝ ꯌꯥꯝ ꯍꯩꯅ ꯌꯥꯝ ꯍꯩꯅꯕꯕꯨ ꯍꯣꯠꯜꯂꯤꯅꯦꯅꯤ ꯑꯗꯨꯗꯤ ꯑꯗꯨꯗꯤ
ꯑꯍꯨꯝꯅꯤꯅꯦ
ꯍ
ꯑꯗꯣ ꯃꯣꯏ ꯑꯅꯤꯅ ꯇꯔꯥꯁꯤꯡꯗꯅꯦꯕ
ꯎꯝ
ꯑꯃꯅ ꯃꯤ ꯑꯃꯇꯪꯅ ꯇꯔꯥ ꯑꯃ ꯁꯤꯡꯗꯣꯏꯅꯦꯕ ꯑꯗꯩꯗ ꯁꯣꯗ ꯃꯥ ꯃꯥꯒꯤ ꯑꯦꯃꯥꯎꯟ ꯂꯩꯕ ꯂꯤꯁꯤꯡ ꯃꯔꯤꯐꯨꯁꯦ ꯃꯌꯦꯡ ꯁꯨꯗ ꯇꯥꯗ꯭ꯔꯕꯅꯤꯅ ꯃꯥꯒꯤ ꯑꯦꯃꯥꯎꯟ ꯗꯤ ꯇꯥꯗꯕ ꯌꯥꯗꯦꯗꯅ ꯑꯗꯨꯅ ꯃꯣꯏꯒꯤ ꯑꯁꯣꯝꯒꯤꯁꯨ ꯑꯦꯃꯥꯎꯟꯁꯦ ꯇꯥꯔꯛꯅꯕꯒꯤ ꯃꯣꯏꯁꯨ ꯂꯤꯁꯤꯡ ꯑꯃꯃꯝ ꯍꯪꯒꯠꯇꯣꯏꯅꯦꯕ
ꯎꯝ ꯂꯤꯁꯤꯡ ꯃꯉꯥꯒ ꯆꯥꯇ꯭ꯔꯨꯛ ꯂꯩꯕꯁꯦ
ꯑꯗꯩꯗꯤ ꯃꯥꯒꯤ ꯁꯣꯝꯗ ꯃꯥꯒꯤ ꯑꯦꯃꯣꯟꯗꯣ ꯍꯟꯊꯔꯛꯅꯕꯒꯤ ꯁꯣꯝꯗ ꯂꯨꯄꯥ ꯂꯤꯁꯤꯡ ꯑꯍꯨꯝꯒ ꯆꯥꯇꯨꯛꯇꯨꯅ ꯑ ꯂꯤꯁꯤꯡ ꯇꯔꯥ ꯁꯤꯡꯈꯠꯀꯗꯕ ꯃꯤꯁꯤꯅ ꯑꯣꯏꯔꯀꯥꯟꯗ ꯄꯩꯁꯥꯁꯦ ꯇꯥꯗꯣꯏꯅꯦꯕꯀꯣ ꯁꯤꯒꯤ ꯀꯣꯛꯁꯦ ꯀꯅꯥꯝꯇ ꯂꯧꯁꯤꯟꯕ ꯍꯥꯏꯇꯔꯦ
ꯍꯩꯇ꯭ꯔꯦ ꯂꯣꯟ ꯂꯣꯟ ꯈꯨꯂꯧ ꯆꯨꯝꯃꯦ ꯑꯗꯨꯗꯤ
ꯑꯗꯨꯅꯦ ꯅꯣꯏꯗꯤ ꯇꯥꯟꯁꯤꯜꯂꯛꯑꯦ ꯑꯗꯨꯒ ꯑꯃꯨꯛꯀ ꯁꯨꯝ ꯍꯣꯠꯄꯤꯌꯨ ꯉꯝꯗ꯭ꯔꯦ ꯉꯝ ꯅꯣꯏ ꯅꯁꯥ ꯅꯁꯥꯅ ꯇꯧꯅꯒꯗꯕ ꯄꯣꯠꯅꯤ ꯑꯗꯨꯕꯨ ꯑꯩꯅ ꯁꯨꯝ ꯍꯣꯠ ꯂꯩꯒꯗ꯭ꯔꯥ
ꯑꯗꯨ ꯍꯔꯥꯎ ꯍꯔꯥꯎꯕꯒ ꯌꯥꯗ꯭ꯔꯒ ꯂꯩꯔꯝꯃꯦꯕꯀꯣ ꯉꯔꯥꯡꯁꯦ ꯁꯦꯂꯦꯞ ꯒꯨꯞ ꯂꯣꯟꯗꯤ ꯅꯍꯥꯟꯗ ꯊꯥꯈ꯭ꯔꯕ ꯎꯝ ꯑꯗꯩꯗ ꯂꯨꯄꯥ ꯂꯤꯁꯤꯡ ꯃꯉꯥꯒ ꯆꯥꯇ꯭ꯔꯨꯛꯁꯦ ꯂꯦꯝꯃꯤ ꯂꯩꯔꯝꯕ ꯑꯗꯨꯗꯒꯤ
ꯀꯔꯤꯅꯣ ꯅꯣꯏ ꯉꯥꯡꯉꯤꯗꯨꯕꯨ ꯃꯤꯒꯤ ꯂꯣꯟ ꯁꯤꯡꯉꯕ ꯄꯩꯁꯥꯗꯨꯕꯨ ꯃꯥꯒꯤ ꯂꯤꯁꯤꯡ ꯃꯔꯤꯐꯨꯒꯤ ꯃꯊꯛꯇ ꯍꯨꯝꯐꯨ ꯋꯥꯠꯄ ꯍꯥꯆ ꯃꯩꯐꯨ ꯍꯥꯞꯆꯜꯂꯒ ꯂꯤꯁꯤꯡ ꯑꯃꯒ ꯂꯥꯈ ꯑꯃꯒ ꯂꯤꯁꯤꯡ ꯍꯨꯝꯐꯨ ꯊꯥꯏ ꯑꯗꯨꯕꯨ ꯃꯤ ꯅꯍꯥꯟꯗꯩ ꯔꯣꯟꯁꯤꯡꯉꯩ ꯄꯩꯁꯥꯁꯨꯗꯤ ꯀꯥꯏꯖꯈ꯭ꯔꯒꯦ ꯍꯪꯕ ꯑꯩꯅ ꯆꯨꯝꯗ꯭ꯔꯣ
ꯃꯥꯅꯦ ꯑꯥ ꯑꯗꯩꯗ ꯃꯣꯏꯅ ꯌꯥꯔꯒ ꯍꯔꯥꯎꯔ ꯂꯥꯛꯏꯕ ꯍꯣꯏ
ꯑꯩ ꯅꫭꯛꯅꯤꯡꯕꯅ ꯁꯤꯔꯕ ꯃꯣꯏ ꯇꯧꯅꯩꯗꯣ ꯑꯗꯨ
ꯑꯗꯨꯗ ꯁꯣꯏ ꯍꯥꯏꯕꯁꯦ ꯃꯣꯏ ꯑꯩꯈꯣꯏ ꯇꯔꯥꯃꯉꯥꯅꯦꯕ ꯇꯧꯋꯤꯗꯣ ꯀꯥꯅꯝꯃꯇꯥꯍꯦ ꯁꯥꯏꯗꯦ ꯎꯝ
ꯑꯗꯥ ꯑꯩꯅ ꯍꯟꯇꯣꯛꯀꯣ ꯑꯗꯨ ꯄꯩꯁꯥꯗꯣ ꯃꯣꯏ ꯄꯩꯁꯥ ꯑꯗꯨꯒꯤ ꯄꯩꯁꯥꯗꯣ ꯎꯝ ꯑꯥ ꯍꯟꯗꯣꯛꯄ ꯉꯝꯃꯣꯏꯅ ꯃꯣꯏ ꯄꯥꯏꯁꯟꯅꯔ ꯂꯩꯌꯦ ꯑꯗꯥ ꯑꯩꯅ ꯍꯥꯏꯕ ꯁꯤꯒꯤ ꯄꯩꯁꯥꯁꯦ ꯃꯣꯏ ꯑꯍꯨꯝꯗꯒꯤ ꯍꯦꯜꯂꯛꯄ ꯄꯩꯁꯥꯅꯤ ꯃꯣꯏ ꯑꯍꯨꯝꯅ ꯁꯤꯡꯀꯠꯂꯛꯄꯗ ꯍꯟꯗꯥꯒꯗꯕ ꯄꯩꯁꯥꯅꯤ ꯑꯗꯨꯅ ꯃꯣꯏꯗ ꯍꯟꯒꯗꯝꯅꯤ ꯍꯥꯏꯕ ꯑꯩꯅ ꯑꯗꯨꯒꯅꯦ ꯃꯣꯏ ꯑꯍꯨꯝꯁꯦ ꯄꯨꯂꯞ ꯆꯞ ꯃꯥꯟꯅ ꯌꯦꯟꯅꯊꯣꯛꯈ꯭ꯔꯦ ꯑ ꯀꯩꯅꯣ ꯊꯨꯡꯅꯔꯝꯃꯥꯅꯤ ꯂꯤꯁꯤꯡ ꯑꯃꯒ
ꯑ ꯆꯅꯤꯄꯥꯟ ꯆꯅꯤꯄꯥꯟ ꯑꯥ
ꯑꯗꯥ ꯃꯥꯡꯖꯔꯤꯕ ꯃꯤꯗꯤ ꯂꯨꯄꯥ ꯂꯤꯁꯤꯡ ꯇꯔꯥ ꯁꯤꯡꯒꯠꯈꯤꯕ ꯃꯤꯗꯨꯗꯤ ꯃꯥꯏꯗꯤ ꯃꯥꯡꯖꯗ꯭ꯔꯣ ꯑꯗꯥ ꯑꯩꯅ ꯃꯣꯏꯒꯤ ꯑꯝꯇ ꯀꯣꯛ ꯆꯥꯛꯄ ꯉꯝꯗ꯭ꯔꯦ ꯑꯩ ꯉꯔꯥꯡꯗꯥꯡ ꯉꯔꯥꯡ ꯄꯨꯡ ꯑꯅꯤꯗꯤꯏ ꯇꯤꯟꯅꯕꯗ ꯄꯨꯡ ꯇꯔꯨꯛ ꯇꯤꯟꯅꯔꯦꯗꯅ ꯑꯩꯁꯦ ꯁꯨꯝ ꯅꯨꯡꯉꯥꯏꯇ꯭ꯔꯦꯅꯦ ꯑꯩꯁꯨ ꯍꯣꯜꯂꯤ ꯌꯨꯝꯗ ꯂꯨꯄꯥ ꯂꯤꯁꯤꯡ ꯀꯨꯟꯁꯤꯅ ꯃꯣꯏ ꯁꯨꯃꯥꯏꯅ ꯁꯤꯡꯒꯠꯅꯔꯗꯤ ꯃꯣꯏ ꯑꯅꯤꯅ ꯃꯉꯥ ꯃꯉꯥ ꯁꯤꯡꯒꯠꯇꯣꯏꯅꯤ ꯃꯥꯅ ꯇꯔꯥ ꯁꯤꯡꯀꯠꯂꯛꯀꯗꯕꯅꯤ ꯑꯗꯨꯗꯤ ꯁꯤꯡꯉꯛꯏꯕ ꯄꯩꯁꯥꯁꯦ ꯑꯥ ꯃꯣꯏꯅ ꯁꯤꯡꯀꯠꯂꯛꯄꯗ ꯑꯃꯅ ꯂꯤꯁꯤꯡ ꯇꯔꯥꯅꯤꯊꯣꯏ ꯁꯤꯡꯒꯠꯂ ꯃꯣꯏ ꯑꯅꯤꯅ ꯇꯔꯥꯅꯤꯊꯣꯏ ꯁꯤꯡꯀꯠꯂꯛ
ꯁꯤꯡꯒꯠꯂꯛ ꯇꯥꯔꯒꯗꯤ ꯂꯤꯁꯤꯡ ꯑꯅꯤ ꯍꯦꯜꯂꯦ ꯎꯝ ꯑꯗꯨ ꯑꯣꯢ ꯇꯥꯔꯒꯗꯤ ꯁꯣꯅꯤꯌꯥꯅ ꯁꯣꯝ ꯅ ꯂꯤꯁꯤꯡ ꯅꯤꯄꯜ ꯁꯤꯡꯂꯛꯄ ꯃꯇꯝꯗ ꯂꯤꯁꯤꯡ ꯑꯅꯤꯁꯦ ꯃꯣꯏ ꯑꯦꯗꯖꯦꯁ ꯇꯧꯅꯔꯒ ꯂꯨꯄꯥ ꯂꯤꯁꯤꯡ ꯀꯨꯟ ꯇꯥꯍꯟ ꯒꯤꯕꯅꯦꯕ ꯎꯝ
ꯑꯗꯥ ꯀꯨꯟ ꯇꯥꯍꯟꯈꯤꯕ ꯑꯣꯏꯇꯥꯔꯒꯁꯨ ꯁꯣꯝꯗ ꯁꯣꯅꯤꯌꯥꯒꯤ ꯃꯥꯒꯤ ꯁꯦꯝꯕꯤ ꯃꯤꯡ ꯑꯃꯨꯛ ꯄꯟꯊ‌ꯣꯈ꯭ꯔꯦ
ꯌꯥꯏꯗꯥ ꯌꯥꯏꯗꯥ
ꯑꯗꯩꯗꯥ ꯃꯥꯒꯤ ꯄꯩꯁꯥꯁꯦ ꯌꯥꯝꯅ ꯀꯩꯅꯣ ꯇꯧꯕ ꯍꯥꯏꯇꯥꯔꯦ ꯁꯦꯝꯕꯤꯁꯦ ꯁꯨꯡꯇꯇ ꯇꯥꯗꯕꯁꯤꯗ ꯑꯩꯅ ꯅꯣꯏꯗꯣ ꯑꯗꯨꯝ ꯁꯣꯏꯔꯦꯗ ꯃꯉꯣꯟꯗ ꯂꯨꯄꯥ ꯂꯤꯁꯤꯡ ꯃꯔꯤ ꯍꯟꯕꯤꯔꯀꯥꯟꯗ ꯅꯣꯏꯒꯤ ꯐꯣꯝꯗꫭ ꯇꯥꯒꯗꯕꯅꯤ ꯃꯣꯏ ꯑꯅꯤꯗ ꯂꯤꯁꯤꯡ ꯑꯃꯥꯃꯝ ꯍꯟꯗꯣꯛꯈꯤꯗꯝꯅꯤ ꯑꯗꯨꯒ ꯍꯥꯏꯔꯤꯕ ꯂꯤꯁꯤꯡ ꯇꯔꯥ ꯂꯧꯔꯤꯕ ꯃꯤꯁꯤꯗ ꯂꯨꯄꯥ ꯂꯤꯁꯤꯡ ꯃꯔꯤ ꯍꯟꯇꯣꯛꯑꯀꯥꯟꯗ ꯅꯣꯏꯒꯤ ꯐꯣꯝꯂꯗꯣ ꯇꯥꯒꯗꯕꯅꯤ ꯅꯠꯇ꯭ꯔꯗꯤ ꯁꯨꯡꯇꯥ ꯇꯥꯔꯔꯣꯏ ꯍꯥꯏꯕ ꯃꯥꯒꯤ
ꯃꯥꯒꯤ ꯁꯦꯟꯕꯤꯗꯨ ꯀꯪꯗꯔꯛꯇ꯭ꯔꯒꯗꯤ ꯃꯉꯣꯟꯗ ꯀꯔꯤ ꯀꯥꯟꯅꯗꯧꯔꯤꯒꯦꯕ ꯃꯥꯅꯦ ꯃꯥꯅꯦ ꯁꯤꯟꯎꯕꯗꯨ ꯍꯟꯊꯗ꯭ꯔꯗꯤ
ꯎꯝ ꯑꯗꯥ ꯃꯣꯏ ꯑꯁꯨꯝ ꯃꯣꯏ ꯑꯅꯤꯒꯤꯖꯨ ꯁꯦꯝꯕꯤꯗꯣ ꯂꯤꯁꯤꯡ ꯑꯃꯥꯃꯝ
ꯍꯟꯗ ꯀꯩꯅꯣ ꯇꯣꯛꯇꯅꯦꯕ ꯎꯝ ꯍꯟꯗꯔꯛꯇ‌ꯣꯏꯅꯦꯕ ꯎꯝ ꯃꯥꯒꯤ ꯁ‌ꯣꯝꯗꯃꯥ ꯃꯔꯤꯐꯨ ꯂꯧꯔꯨꯕꯒꯤ ꯃꯥꯏꯁꯨ ꯍꯟꯊꯔꯛꯀꯗꯕꯅꯦꯕ ꯑꯗꯨ ꯁꯨꯍꯟ ꯍ‌ꯦꯛ ꯍꯟꯊꯗꯕꯤ ꯊꯝꯃꯦ ꯎꯝ ꯑꯗꯩꯗꯤ ꯀꯔꯤꯅꯣꯅꯦ ꯅꯣꯏ ꯇꯧꯅꯩꯩꯗꯨꯕꯣ ꯑꯪꯀ ꯈꯨꯍ‌‌ꯣꯠ ꯆꯨꯝꯃ‌ꯦ ꯑꯪꯀ ꯈꯨꯍ‌ꯣꯠ ꯆꯨꯝꯃ‌ꯦ ꯂ‌ꯣꯟ ꯂꯧꯕ ꯆꯨꯝꯃ‌ꯦ
ꯑꯗꯨꯒꯨꯕ ꯃꯤ ꯑꯩꯅ ꯑꯄꯪꯕꯁꯦ ꯌꯥꯝ ꯂꯩꯕꯥ ꯖꯥꯠꯅꯤꯅꯦ ꯍꯥꯏꯅ ꯈꯥꯟꯂꯦ ꯂꯣꯟ ꯈꯨꯂꯧ ꯌꯥꯝ ꯆꯨꯝꯃꯦ ꯃꯗꯨ
ꯎꯝ ꯑꯗꯣ ꯃꯤꯡ ꯑꯝ ꯆ‌ꯣꯡꯊ꯭ꯔ‌ꯦ ꯀꯃꯥꯏ ꯇꯧꯕ
ꯋꯥ ꯀꯩꯁꯨꯝ ꯇꯧꯔ‌ꯣꯏ ꯀꯩꯁꯨꯝ ꯇꯧꯔ‌ꯣꯏ
ꯄꯟꯒꯅꯨ ꯄꯟꯒꯅꯨ ꯍꯥꯏꯔꯒ ꯄꯟ ꯀꯗꯥꯏꯗ ꯑꯃꯨꯛ ꯄꯟꯊꯣꯛꯈꯩꯅ‌‌ꯣ ꯈꯪꯗ‌ꯦꯗ ꯃꯣꯏꯒꯤ ꯅꯣꯏꯒꯤꯗꯤ ꯁꯣꯏꯗꯣ
ꯊꯣꯏꯗꯣꯛꯈ꯭ꯔ‌ꯦꯕ ꯎꯝ